ꯍꯗꯣ
ꯍꯜꯂꯣ
ꯎꯝ ꯇꯥꯔꯕ ꯍꯜꯂꯣ ꯍꯜꯂꯣ
ꯍꯜꯂꯣ ꯗꯤ ꯍꯜꯂꯣ ꯍꯥꯏꯔꯛꯄꯗ ꯇꯥꯍꯧꯗ꯭ꯔꯒꯗꯤ ꯄꯥꯈꯠꯂꯦ ꯍꯥꯏꯇꯥꯔꯦ ꯌꯥꯗꯧꯅꯦꯕ
ꯀꯩꯅ ꯌꯥ ꯇꯧꯕꯒꯗꯤ ꯌꯥꯏ ꯀꯔꯤꯅꯣ ꯈ
ꯑꯁ ꯅꯪ ꯂꯥꯏꯕꯛ ꯐꯔꯕꯅꯦ ꯑꯩꯈꯣꯏ ꯇꯧꯕ ꯁꯨꯡꯌꯥ ꯌꯥꯗꯦ ꯏ ꯀꯥꯔꯖꯥꯠꯅꯦ ꯉꯁꯤꯒꯤ ꯅꯨꯃꯤꯠꯠꯇ ꯐ ꯑ ꯐꯔ ꯁꯤꯅ ꯑꯍꯥꯟꯕ ꯑꯣꯏꯔꯝꯒꯅꯤ ꯅꯪꯅ ꯇꯧꯔꯛꯏꯁꯀꯣ
ꯎꯝ ꯑꯁꯥꯏ ꯃꯤ ꯑꯩ ꯑꯅꯝꯕꯅ ꯃꯤꯅ ꯉꯥꯛꯇ ꯇꯧꯔꯦ ꯍꯥꯏꯗꯤ ꯑꯩꯅ ꯇꯧꯕꯗꯣ ꯍꯥꯏꯗꯤ ꯑꯗꯨ ꯇꯟꯁꯨ ꯇꯟꯕ ꯑꯗꯩ ꯃꯤꯒꯤ ꯋꯥꯔꯤ ꯏꯁꯥ ꯑꯃꯁꯁꯨ ꯁꯨꯝ ꯍꯩꯇꯦꯕꯀꯣ ꯍꯥꯏꯗꯤ
ꯅꯨꯡꯉꯥꯏꯕ ꯌꯥꯎꯕ꯭ꯔꯣ
ꯈꯪꯗꯦꯗ ꯉꯁꯥꯏ ꯃꯃꯥꯡꯗ ꯈꯪꯗꯦ ꯑꯍꯜ ꯌꯥꯝꯃꯕ ꯃꯥꯜꯂꯦ ꯏꯆꯦ ꯍꯥꯏꯗꯦꯅ ꯈꯪꯗꯦ ꯃꯥ ꯐꯖꯅꯗꯤ ꯁ ꯃꯥꯗꯤ ꯑꯗꯨꯝ ꯐꯖꯅ ꯉꯥꯡꯉꯦ ꯑꯩꯉꯣꯟꯗ ꯃꯥꯗ ꯅꯪꯗꯤ ꯋꯥ ꯌꯥꯝ ꯉꯥꯡꯗꯤꯦ ꯐꯖ ꯇꯧꯔꯤꯅꯤꯅ ꯑꯩꯅ ꯉꯥꯡꯕ ꯍꯩꯇꯦ ꯍꯥꯏꯈꯤꯕꯅ
ꯑꯩꯁꯨ ꯍꯩꯇꯦ ꯉꯥꯡꯕꯗꯤ ꯑꯗꯨꯝ ꯈꯨꯝꯃꯤꯕ ꯍꯥꯏꯗꯨꯅꯦ ꯃ ꯀ ꯌꯥꯏꯗꯤ
ꯃꯥꯏ ꯃꯥꯒꯦ ꯀꯣꯏꯁꯟꯗꯨꯒꯤ ꯑꯟꯁꯔꯗꯨꯒꯤ ꯃꯇꯨꯡ ꯏꯟꯅ ꯈꯨꯝꯃꯦ ꯑꯗꯨꯅ ꯅ ꯑꯩꯁꯨ ꯉꯥꯡꯕ ꯍꯩꯇꯦꯕ
ꯑꯥ ꯥꯟꯗ ꯁꯥꯥꯟꯗꯒꯤ ꯇꯈ ꯋꯥꯔꯤ ꯂꯩꯇ
ꯆꯥꯛ ꯆꯥꯗ꯭ꯔꯦ ꯍꯥꯏ ꯅꯠꯇ꯭ꯔꯣꯅ
ꯑꯩ ꯆꯥꯔꯦ ꯆꯥ
ꯑꯣ ꯌꯦꯟ ꯆꯥꯔꯦ ꯍꯥꯏꯕ ꯅꯠꯇ꯭ꯔꯣ
ꯀꯥꯒꯤ ꯌꯦꯅꯦ ꯑꯗꯨ
ꯀꯥꯏꯅ ꯌꯦꯅꯠ ꯔꯣ ꯆꯥꯏ ꯍꯥꯏꯒꯤꯗꯨ ꯋꯥ
ꯑꯔꯝꯕꯗꯥ ꯑꯩꯗꯤ ꯆꯥꯛ ꯆꯥꯔꯤ ꯄꯪ ꯍꯥꯏꯈꯤꯕꯅꯤ ꯀꯩꯝ ꯍꯥꯏꯈꯤꯅꯤ
ꯑꯩꯁꯨꯦ ꯃꯤꯁꯦ ꯈꯪꯗ꯭ꯔꯦ ꯀꯟꯐ꯭ꯌꯨꯁꯟ ꯀꯟꯐ꯭ꯌꯨꯁꯠꯂꯦꯍꯦ ꯑꯇꯂꯦꯗ
ꯂꯩ ꯅꯨꯡꯉꯥꯏꯇ꯭ꯔꯣ ꯍꯧꯖꯤꯛꯀꯥꯟꯗꯤ ꯌꯥ ꯑꯃꯨꯛ ꯇꯧꯕꯨꯨꯛ ꯇꯧꯕ ꯂꯩ
ꯈꯪꯗꯦ ꯅꯨꯡꯉꯥꯏꯔꯣ
ꯀꯣꯂꯦꯖ ꯂꯥꯏꯕꯅꯉꯥꯏꯇ꯭ꯔꯣ ꯅꯗꯤ ꯀꯩ ꯐꯩꯁ ꯑ ꯆꯂꯁꯨ
ꯍꯥ
ꯀꯌꯥ ꯋꯥ
ꯀꯩ ꯍꯥꯏꯅꯣ
ꯍꯥꯏꯗꯤ ꯀꯣꯂꯦꯖꯀꯤ ꯁꯨꯝ ꯐꯪꯁꯟꯒꯨꯝꯕꯗꯩ ꯐꯣꯏꯁꯥꯃꯤ
ꯑꯩ ꯀꯔꯤꯝ ꯆꯠꯄ ꯐꯪꯉꯛꯇ꯭ꯔꯦ ꯑꯗꯤꯌꯥꯗ ꯂꯩꯗꯅ
ꯑꯗꯨꯝ ꯀꯥꯗꯕꯤ ꯋꯥꯅꯝ ꯇꯣꯂ
ꯇꯟꯦ ꯗꯨꯅꯠꯇ꯭ꯅꯦ
ꯑꯣꯝ
ꯊꯥꯗꯕꯗꯒꯤꯅꯦꯕ ꯕꯦꯦꯛ ꯆꯥꯔꯤꯁꯦ ꯑꯩꯅ ꯊꯥꯔꯒ ꯆꯥꯕ ꯅꯠꯇꯦꯕ ꯗ꯭ꯔꯣꯞ ꯇꯧꯊꯣꯛꯄꯅꯦꯕ
ꯑꯗꯣ ꯍꯟꯗꯛꯇꯤ ꯊꯥꯈꯔꯕꯗꯣ
ꯑꯗꯨꯗꯛ ꯊꯥꯈ꯭ꯔꯔꯤ ꯋꯥꯠꯂꯤ ꯊꯥꯒꯗꯕ
ꯀꯪꯒꯥꯜꯒꯦ
ꯅꯕꯦꯝꯕꯔ ꯂꯩꯕ ꯑꯣꯛꯇꯣꯕꯔꯗꯔ ꯅꯕꯦꯝꯕꯔꯗꯔ ꯑꯗꯨꯃꯥꯏꯅ ꯂꯩꯗꯦ ꯍꯥꯏ ꯈꯪꯗꯦ
ꯋꯥꯗꯨ ꯈꯔ ꯉꯥꯡꯉꯨꯅꯦ ꯋꯥ ꯉꯥꯡꯕꯗꯤ ꯌꯥꯗꯕꯅꯦ
ꯌꯥ ꯌꯥ ꯍꯥꯏꯥꯏ ꯇ ꯀꯩ
ꯀꯔꯤꯅꯣ ꯈꯔ ꯉꯥꯡꯉꯣ
ꯉꯥꯡꯈꯤ ꯑꯩꯅ ꯍꯧꯖꯤꯛ ꯇꯝꯃꯨꯒ ꯂ ꯍꯥꯏꯔꯛꯒꯦ
ꯍꯥꯏꯣ ꯌꯥꯝ ꯋꯥꯏꯔꯔꯒꯅꯨꯀꯣ
ꯈꯪꯗꯦ ꯈꯪꯗ ꯑꯗꯨꯗꯤ ꯈꯪꯗꯦ
ꯌꯥꯝ ꯍꯥꯏꯗꯕꯤꯗ ꯊꯣꯔꯥ ꯊꯣꯔꯥ ꯇꯧꯔꯑꯣ
ꯊꯔ ꯊꯔ ꯍꯥꯏꯗ ꯊꯔ ꯍꯥꯏꯗꯗ
ꯇ
ꯍꯤꯟꯗꯤ ꯅ ꯀꯕꯤ ꯌꯥꯥꯖꯗꯣꯏ ꯏꯪꯂꯤꯁ ꯀ ꯌꯥꯗ
ꯌꯥꯗꯦ
ꯑꯗꯨꯗꯤ ꯃꯣꯏ ꯑꯍꯥꯟꯕ ꯂꯦꯡꯒ꯭ꯋꯦꯖ ꯈꯔ ꯏꯪꯂꯤꯁꯇ ꯈꯟ ꯇꯥꯗ ꯏꯪꯂꯤꯁꯇ ꯉꯥꯡꯗꯦ ꯅꯠꯇ꯭ꯔꯣ
ꯍꯥ
ꯍꯥꯥ ꯃ ꯑꯩꯣꯏꯅ ꯂꯦꯡꯒ꯭ꯋꯦꯖ ꯈꯟꯕꯗꯣ
ꯑꯥ
ꯑꯗꯨꯗ ꯑꯩ ꯏꯪꯂꯤꯁ ꯈꯜꯂꯝ ꯇꯥꯔꯦ ꯏꯪꯂꯤꯁ ꯑꯉꯥꯡ ꯂꯩꯖꯠꯕꯣ
ꯏꯪꯂꯤꯁ ꯀꯟ꯭ꯔꯣꯅ
ꯍꯥꯏꯗꯤ ꯃꯣꯏ ꯂꯩꯇꯥꯔꯅꯤ ꯁꯨꯃꯥꯏꯅ ꯃꯅꯤꯄꯨꯔꯤ ꯅꯠꯇꯕꯤꯗ ꯍꯥꯏꯗꯤ ꯏꯪꯂꯤꯁ ꯈꯜꯂꯗꯤ ꯁꯨꯝ ꯁꯨꯉꯥꯏ ꯃꯅꯤꯄꯨ ꯋꯥꯔꯤ ꯋꯥꯔꯤ ꯁꯥꯟꯅꯗꯣꯏꯔꯣ
ꯑꯩꯗꯤ ꯏꯪꯂꯤꯁ ꯈꯂ
ꯎ ꯏꯪꯂꯤꯁ ꯁꯅ ꯂꯩꯕꯣꯏꯗꯤ ꯁꯔ ꯌꯥꯕꯣꯏ ꯁ
ꯅꯠꯇꯦꯗ ꯍꯥꯏꯕꯗꯤꯅꯦ ꯏꯪꯂꯤꯁꯇ ꯑꯣꯏꯗ꯭ꯔꯒꯗꯤ ꯃꯣꯏꯒꯤ ꯃꯌꯦꯛꯇꯣ ꯑꯩꯈꯣꯏꯅ ꯈꯪꯉꯣꯏꯗꯅ
ꯍꯣꯏ ꯑꯗꯨꯗꯤ
ꯐꯣꯟꯗ ꯊꯣꯛꯂꯛꯄ ꯀꯥꯟꯗ ꯅꯪ ꯃꯅꯤꯄꯨꯔ ꯍꯥꯏꯔꯒ ꯃꯩꯇꯩ ꯃꯌꯦꯛ ꯅꯠꯇꯩꯌꯦ ꯊꯣꯛꯂꯛꯇꯣꯏꯗꯣ ꯃꯩꯇꯩ ꯃꯌꯦꯛ ꯅꯠꯇꯕꯤ ꯕꯦꯡꯒꯥꯂꯤꯗꯣ ꯊꯣꯛꯂꯛꯀꯅꯤ
ꯑꯁꯃꯥꯏꯨ ꯀꯥꯏꯅ ꯀꯨꯏꯔꯦ ꯑꯩꯗꯤ ꯊꯥꯗꯣꯛꯈꯤꯕ ꯑꯗꯨ ꯄꯥꯕꯕꯨꯗꯤ ꯍꯩꯔꯝꯒꯦ
ꯀꯣꯏ ꯃꯀꯥꯥꯎꯁ ꯂꯩꯗ ꯊꯥꯗꯣꯛꯈꯤꯕ ꯀꯨꯏꯔꯦ ꯑꯩꯈꯣꯏꯗꯤ ꯂꯦꯛꯁꯦ ꯍꯥꯟꯅꯁꯨ ꯇꯧ ꯦ ꯏꯂꯚꯦꯟ ꯇꯨꯋꯦꯜꯞꯇꯁꯨ ꯑꯗꯨꯝ ꯊꯤꯍꯥꯎ ꯂꯩꯉꯥꯎ ꯑꯗꯨꯝ ꯈꯔ ꯄꯥꯛ ꯄꯥꯛ ꯉꯝꯅꯦ ꯇꯧꯔꯛꯈꯤꯕꯗꯣ ꯌꯥꯝ ꯀꯩꯅꯣꯅ
ꯑꯗꯕ ꯇ ꯂ ꯑꯩꯅ ꯀꯥꯏꯗ ꯁ꯭ꯀꯨꯜꯗ ꯑꯉꯥꯡ ꯐꯨꯔꯨꯕꯩ ꯈꯔ ꯁꯁꯄꯦꯟ ꯆꯠꯇꯔꯝꯕ ꯑꯗꯒꯤ ꯅ ꯊꯕ ꯆꯣꯡꯕ ꯊꯣꯛꯄꯒꯨꯝꯕ
ꯑꯗꯨ ꯑꯗꯨꯗꯣ ꯀꯣꯟꯅ ꯃꯦꯃꯣꯔꯤꯁꯨ ꯑꯣꯏꯗꯣꯏꯅꯦ ꯑꯗꯨꯒꯨꯝꯕꯗꯣ ꯈꯔ ꯌꯥꯎꯗꯗꯤ ꯀꯩꯅꯣ
ꯌꯥꯝꯪ ꯌꯥꯎꯔꯛꯑꯦ ꯑꯗꯨꯑꯣꯏꯗꯤ ꯀꯥꯏꯦ ꯌꯥꯎꯕꯗꯤ ꯂꯣꯏ ꯁꯨꯗꯤꯤ ꯁꯨꯔꯛꯑꯦ ꯑꯗꯨꯑꯣꯏꯁꯨ ꯏꯁꯥ ꯏꯊꯧꯗꯤ ꯈꯪꯉ ꯇꯧꯅꯤ
ꯁ ꯑꯩꯣꯏꯅ ꯏꯆꯥ ꯏ ꯊꯧꯏ ꯇꯨꯝꯕꯗ ꯃꯣꯏ
ꯇꯨꯝꯗ ꯌꯥꯝ ꯇꯨꯝꯃꯦꯗ ꯑꯩꯈꯣꯏꯁꯨ ꯀꯥꯏ ꯑꯦꯛꯖꯥꯝꯒ ꯁ꯭ꯀꯨꯜ ꯂꯩꯕꯗꯣ ꯄꯨꯡ ꯇꯔꯥ ꯈꯔ ꯍꯧꯒꯠ ꯍꯣꯏ ꯁꯨꯝ ꯒꯦꯝ ꯌꯥꯝꯌꯥꯝ ꯂꯩꯇ꯭ꯔꯣ ꯀꯩꯅꯣꯒꯤꯗꯤ
ꯍ ꯇ ꯑꯣꯐ ꯀꯦꯗꯤ ꯀꯣ
ꯍꯣꯏ ꯑꯗꯨꯗ ꯑꯗꯨꯝ ꯀꯥ ꯊꯦꯡ ꯊꯦꯡ ꯍꯧꯒꯠꯂꯅꯤ ꯆꯥꯛ ꯆꯥꯕ ꯊꯦꯡ ꯊꯦꯡ ꯆꯠꯂꯅꯤ
ꯁꯒꯠꯕꯨꯗꯤꯌꯥ ꯃꯣꯏ ꯌꯥꯗꯦ ꯇꯨꯃꯤꯟ ꯇꯨꯃꯤꯟ ꯇꯨꯝꯃꯤꯅꯦ ꯑꯩꯈꯣꯏꯅ ꯐꯩꯖ ꯀꯥꯔꯛꯇ꯭ꯔꯒ ꯇꯨꯝ ꯑꯁ ꯊꯤ ꯅꯨꯡꯉꯥꯏꯔꯁꯦ
ꯑꯗꯨꯏꯅ ꯍꯥꯏꯔꯗꯤ ꯑꯩꯈꯣꯏꯗꯤ ꯄꯨꯔꯥ ꯐꯔꯤ ꯅꯍꯥꯟ ꯀꯩꯝ ꯍꯥꯏꯗꯤꯦꯪ ꯆꯪꯗꯛꯇ ꯌꯦꯡꯕꯁꯨ ꯂꯣꯡ ꯍꯥꯣꯛ ꯆꯪꯕꯤꯒ ꯈꯅꯤꯁꯨ ꯑꯩꯉꯣꯟꯗꯗꯤ ꯈꯪꯗꯦ ꯑꯣꯖꯥꯒ ꯌꯥꯝ ꯂꯨꯊꯧꯕꯄꯤꯔꯦ ꯑꯗꯣ ꯑꯩꯉꯣꯟꯗ ꯆꯩꯕꯤꯁꯨ ꯉꯝꯗꯦꯕ ꯃꯣꯏꯗ ꯑꯩꯅ ꯉꯥꯗꯒ ꯁꯀꯨꯜꯗ ꯐꯣꯟꯉꯒ ꯐꯣꯟꯉꯒ ꯄꯥꯏꯔꯤꯕ ꯂꯣꯟ ꯑꯗꯨꯁꯨ ꯎ ꯑꯗꯨꯝ ꯈꯪꯉꯦ ꯃꯣꯏꯗꯣ ꯑ ꯀꯩꯝ ꯍꯥꯏ ꯉꯝꯗꯦ ꯑꯩꯉꯣꯟꯗꯗꯤ
ꯀꯗꯥꯏꯗꯒꯤ ꯑꯩꯈꯣꯏꯗꯤ ꯌꯥꯝ ꯃꯤꯅ ꯄꯥꯏꯅꯔꯁꯤ ꯑ ꯄꯥꯏ ꯏꯔꯀꯣꯗꯤ ꯌꯥꯝꯝ ꯂꯩ ꯄꯛꯇꯕ ꯑꯦꯛꯇꯤꯡ ꯈꯔ ꯌꯥꯎꯋꯦ ꯍꯥꯏꯇꯥꯔꯦ ꯍꯥꯏꯕꯗꯤ ꯋꯥꯔꯗꯦꯟꯗꯣ ꯑꯩꯒ ꯈꯔ ꯃꯨꯠꯈꯥꯏꯅꯩ ꯍꯥꯏꯇꯥꯔꯦ ꯃꯥꯅꯁꯨ ꯍꯦꯟꯖꯤꯟ ꯉꯝꯗꯕ ꯑꯩꯁꯨ ꯃꯨꯈꯥꯏ ꯂꯩꯕ ꯑꯗꯨꯒꯤ
ꯑꯗꯨꯏꯗꯤ ꯑꯩꯈꯣꯏꯗꯤ ꯋꯥ ꯋꯥꯗꯅꯦ ꯀꯩꯗ ꯂꯩ ꯈꯥꯏ ꯍꯧꯖꯥꯗꯦ
ꯋꯥꯔꯗꯦꯟ ꯑꯩꯈꯣꯏꯒꯤ ꯅꯨꯄꯤꯒꯤ ꯋꯥꯔꯗꯦꯟ ꯂꯩꯕ ꯅꯨꯄꯥꯒꯤ ꯋꯥꯔꯗꯦꯟ ꯂꯩꯕ ꯍꯥꯏꯇꯥꯔꯦꯀꯣ ꯋꯥꯔꯗꯦꯟꯁꯦ ꯅꯨꯄꯥꯁꯦ ꯑꯩꯉꯣꯟꯗ ꯈꯔ ꯌꯦꯡꯁꯤꯟꯕ ꯅꯨꯄꯥꯔꯣ ꯆꯥꯀꯤ ꯋꯥꯦ
ꯑꯗꯨꯗ ꯑꯩꯅꯒ ꯍꯥꯏꯗꯤ ꯃꯥꯁꯦ ꯑꯩ ꯆꯥꯛꯀꯨꯝꯕꯒ ꯌꯦꯟꯕ ꯊꯣꯛꯄ ꯀꯥꯟꯗ ꯆꯥꯛꯂꯧꯕ ꯊꯣꯛꯄ ꯀꯥꯟꯗ ꯀꯩ ꯈꯨꯖꯤꯟ ꯁꯥꯡꯕꯁꯨ ꯊꯣꯛꯈ꯭ꯔꯕ ꯑꯩꯁꯦ ꯇꯨꯃꯤꯟꯅ ꯈꯥꯛꯆꯕ ꯑꯗꯨ ꯃꯥꯅ ꯈꯨꯗꯣꯝꯕꯤꯒꯁ ꯄ ꯍꯥꯏ ꯇꯔꯦ ꯁꯤ ꯅꯪ ꯍꯣꯔꯦꯟ ꯅꯨꯡꯉꯥꯏꯅꯤ ꯀꯥꯏꯅ ꯇꯧꯔꯛꯄ ꯍꯥꯏꯇꯥꯔꯦ ꯑꯩꯅ ꯃꯥꯁꯦ ꯀꯧꯊꯣꯔꯛꯑꯦꯕ ꯑꯩꯁꯦ ꯑꯩꯁꯦ ꯀꯧꯊꯣꯔꯛꯄ ꯀꯥꯟꯗ ꯑꯩꯁꯦ ꯊꯣꯛꯑꯦ ꯀꯩꯒꯤꯅꯣ ꯍꯪꯉꯀꯥꯟꯗ ꯈꯨꯖꯤꯟ ꯀꯧꯕꯧ ꯂꯥꯛꯑꯣꯋ ꯀꯛꯀꯦ ꯇꯧꯔꯛꯄ ꯍꯥꯏꯇꯥꯔꯦ ꯃꯥꯅ
ꯍ
ꯍꯥꯏꯗ ꯅꯨꯄꯤ ꯋꯥꯔꯦ ꯂꯩ ꯂꯩꯅ ꯅꯪꯅ ꯑꯩ ꯈꯨ ꯈꯨꯖꯤꯤꯡ ꯀꯛꯄ ꯌꯥꯕ ꯅꯠꯇꯦ ꯅꯨꯄꯤ ꯋꯥꯔꯦ ꯄꯨꯔꯛ ꯑꯩ ꯈꯨꯖꯤꯟ ꯀꯛꯀꯦ ꯀꯧ ꯎꯟꯕ ꯍꯥꯏ ꯑꯗꯨ ꯊꯒꯤ
ꯑꯩꯈꯣꯏꯗꯗꯤ ꯑꯗꯨꯝꯕꯨꯗꯤ ꯂꯩꯔꯛꯇꯦꯗꯦ ꯁꯤꯒꯥꯏꯁꯦ ꯑꯗꯨꯝ ꯀꯩꯀꯥꯏ ꯁꯨꯝ ꯑꯗꯨꯝ
ꯈꯔ ꯅꯨꯄꯤꯗ ꯍꯩꯄꯥ ꯁꯥꯕꯗꯣ ꯑꯣꯏꯕ ꯑꯩꯈꯣꯏ ꯅꯨꯄꯥ ꯋꯥꯔꯗꯦꯟꯁꯦ ꯑ ꯑꯩꯒꯗꯤ ꯌꯥꯝ ꯊꯤꯅ ꯌꯥꯅꯔꯛꯇꯕ ꯑꯩ ꯑꯗꯨꯝ ꯃꯈꯥꯏ ꯑꯗꯨꯝ ꯃꯥꯅꯁꯨ ꯉꯝꯗꯦ ꯑꯗꯨ ꯑꯣꯏꯇꯥꯔꯁꯨ ꯑꯩꯒꯤ ꯑꯣꯏꯕ ꯀꯩꯅꯣꯗ ꯃꯨꯛꯈꯥꯏꯅꯔꯦꯕꯗꯣ
ꯑꯗꯨ ꯈꯤꯇꯪ ꯃꯆꯥ ꯃꯁꯨ ꯁꯨ ꯑꯣꯏ ꯇꯥꯔꯒꯁꯨ ꯍꯦꯛꯇ ꯃꯥꯅꯒ ꯑꯩ ꯈꯨꯖꯤꯤꯡ ꯀꯛꯂꯛꯄ ꯌꯥꯕꯒꯤ ꯇꯥꯏꯞꯇ ꯃꯥꯅ ꯃꯌꯥꯝ ꯑꯃ ꯥꯟꯗꯒ ꯀꯧꯊꯣꯔꯛꯑꯒ ꯑꯩꯁꯦ ꯍꯦꯛꯇ ꯀꯤꯔꯕꯅꯦ ꯁꯥꯗꯅ ꯀꯛꯀꯗꯕ ꯅꯠꯇꯦꯕ ꯑꯔꯤꯒꯣꯟ ꯅ ꯃꯥꯏ ꯇꯔꯄꯥꯏꯗꯦ ꯅꯪ ꯀꯛꯗꯕꯅꯠꯇꯦꯅ ꯀꯣ
ꯑꯩꯣꯏ ꯌꯥꯝꯅ ꯇꯧꯕꯗ ꯁꯨꯃꯥꯏꯅ ꯑꯣꯖꯥꯕꯨꯗꯤ ꯑꯍꯟ ꯍꯟꯈꯤ ꯍꯥꯏꯗꯤ ꯑꯍꯟ ꯍꯟꯗ ꯑꯗꯨꯝ ꯈꯔ ꯀꯧꯔ ꯐꯨꯕꯤ ꯁ ꯌꯥꯝ ꯆꯥꯅꯩ ꯀ꯭ꯂꯥꯁ ꯁꯤꯛꯁꯇꯗꯤ ꯂꯝ ꯍꯦꯟꯕꯒꯤ ꯅꯨꯇꯩ ꯁꯕꯦꯟ ꯀꯥꯒ ꯍꯟꯅ ꯀꯧ ꯀꯧ ꯐꯨꯕꯤꯗꯩ ꯊꯝꯃꯣꯗꯤ ꯄꯨꯨꯕꯨ ꯇꯧꯍꯟꯕꯣ ꯐꯤꯕꯨ ꯁꯨꯍꯟꯕꯣ ꯑꯁ
ꯑꯁ ꯑꯗꯨꯒꯨꯝꯕꯗꯤ ꯑꯝꯇ ꯇꯧꯔꯛꯇꯣꯏꯅ
ꯔꯦꯒꯤꯡꯒꯥꯥꯁ ꯌꯥꯝ ꯌꯥꯎꯔꯛꯑꯦꯅꯦ ꯑꯗꯣ ꯍꯗꯦꯟ ꯖꯥꯗꯤ ꯀꯩꯝ ꯍꯥꯏꯔꯝꯗꯦꯗꯣ ꯑꯣꯖꯥꯩꯗꯤ ꯑꯩꯈꯣꯏ ꯑꯗꯨꯝ ꯏꯃꯥꯟꯅꯕꯕꯤꯗ ꯂꯣꯏꯅ ꯑꯣꯖꯥꯈꯗꯤ ꯑꯗꯨꯝ ꯑꯩ ꯐꯣꯟꯒ ꯂꯩ ꯑꯗꯨꯝ ꯐꯥꯏꯌꯦ ꯁꯥꯔꯅ ꯑꯗꯨꯁꯨ ꯑꯩꯅꯔ ꯄꯤꯔꯛꯑꯣꯒ ꯍꯥꯏꯗꯤ ꯌꯥꯝ ꯂꯨ ꯇꯧꯕꯤꯉ ꯑꯗꯨ ꯄꯤꯛꯦ ꯑꯗ ꯋꯥꯔꯗꯤꯒ ꯑꯗꯨꯗꯤ ꯑꯩꯉꯣꯟ ꯌꯥꯝ ꯂꯨ ꯇꯧꯋꯦ ꯃꯥꯏ ꯃꯁ ꯃꯆꯥ ꯁꯨꯝ ꯃꯁꯥꯗ ꯅꯨꯡꯉꯥꯏꯇꯕ ꯂꯥꯏꯍꯧꯕꯒ ꯍꯧꯠꯛꯄꯗ ꯅꯨꯡꯗꯥꯡꯔꯒ ꯄꯨꯡ ꯄꯥꯂꯗꯒ ꯐꯣꯟ ꯇꯧꯔꯒ ꯗꯣꯛꯇꯔ ꯁꯨꯝ ꯍꯥꯏꯆ ꯅ
ꯍꯥꯏꯕꯗꯤ ꯑꯩꯈꯣꯏꯒꯤ ꯅꯨꯄꯤ ꯋꯥꯔꯦꯟꯗꯨꯗꯤ ꯅꯣꯡꯃꯈꯛ ꯂꯩꯕ ꯍꯥꯏꯇꯥꯔꯦ ꯑꯩꯈꯣꯏ ꯅꯨꯄꯤ ꯀꯥꯡꯕꯨꯅ ꯅꯨꯄꯤ ꯍꯥꯏꯗꯤ ꯑꯃꯅ ꯃꯉꯣꯟꯗ ꯎꯁꯤꯜꯂꯛꯇꯦ ꯍꯥꯏꯕ꯭ꯔꯥ ꯀꯩꯅꯣꯝ ꯍꯥꯏꯕ ꯑꯗꯨꯗꯨꯒ ꯑꯩꯈꯣꯏ ꯃꯌꯥꯝꯁ ꯂꯣꯏ ꯀꯧꯊꯣꯛꯑ ꯐꯨꯕ ꯍꯥꯏꯇꯥꯔꯦ ꯆꯩꯅ ꯈꯨꯕꯥꯛꯇ ꯑꯅꯤꯔꯛ ꯑꯅꯤꯔꯛ ꯀꯟꯕ ꯍꯥꯏꯇꯥꯔꯦ ꯑꯩꯅ ꯑꯗꯨꯒꯤ ꯅꯤꯌꯣꯝꯗꯣ ꯁꯨꯡꯌꯥ ꯌꯥꯅꯤꯡꯗꯕ ꯍꯥꯏꯇꯥꯔꯦ ꯂꯥꯜꯂꯤꯕ ꯃꯉꯣꯟꯗꯔ ꯌꯥꯅ ꯍꯥꯏꯗꯤ ꯃꯆꯤꯟ ꯈꯣꯃꯛꯛꯏꯕ ꯃꯥꯗ ꯑꯣꯏꯅ ꯐꯨꯕꯁꯤꯅꯦꯕ ꯄꯅꯤꯁꯃꯦꯟ ꯄꯤꯌꯣ ꯁꯤꯅꯦꯕ ꯂꯩꯔꯤꯕ ꯃꯌꯥꯝꯗꯣ ꯂꯣꯏ ꯄꯤꯕꯗꯨꯗꯤ ꯌꯥꯅꯤꯡꯗꯦꯕ ꯑꯗꯨꯒꯤ ꯃꯇꯥꯡꯗ ꯌꯥꯅꯈꯤꯗꯦ ꯑꯗꯨꯏ ꯇꯔꯁꯨ ꯅꯣꯡꯉꯥꯜꯂꯒ ꯃꯥ ꯑꯩꯉꯣꯟꯗ ꯁꯦꯡꯗꯣꯔꯛꯑꯦ ꯉꯥꯟꯊ ꯀꯩ
ꯁꯦꯡꯗꯣꯔꯛꯑꯦ ꯁꯦꯡꯗꯣꯔꯛꯑꯒ ꯑꯩꯅ ꯑꯗꯨ ꯀꯩ ꯀꯥꯏ ꯀꯩꯝ ꯈꯟꯗꯦꯗ ꯀꯥꯏ ꯍꯥꯏꯌꯦ ꯑꯗꯨ ꯅꯨꯃꯤꯠꯇ ꯅꯣꯡꯉꯥꯟꯕꯗꯒꯤꯗꯤ ꯃꯥ ꯑꯩ ꯇꯨꯝ ꯍꯧꯗꯣꯔꯛꯇ꯭ꯔꯦ ꯁꯨꯡ ꯍꯧꯗꯣꯔꯛꯇ꯭ꯔꯦ ꯑꯩꯒꯤ ꯖꯒꯥꯦ ꯁꯦ ꯀꯥꯗ ꯆꯠꯈ꯭ꯔꯦ ꯍꯥꯏꯐꯦꯠ ꯍꯥꯏꯔꯝꯃꯒ
ꯑꯗꯨꯗꯩ ꯅꯨꯡꯉꯥꯏꯔꯦ ꯑꯩ ꯅꯨꯡꯉꯥꯏꯕ ꯑꯃꯇ ꯑꯣ ꯊꯣꯛꯑꯦ ꯕꯥꯥꯗꯣꯕꯁꯂꯦ ꯄꯥꯗ꯭ꯔꯦ
ꯑꯗꯨꯔꯗꯤ ꯑꯗꯨ ꯃꯇꯝ ꯌꯥꯝ ꯅꯨꯡꯉꯥꯏꯔꯦ ꯑꯗꯨꯁꯨ ꯑꯃꯃꯝ ꯍꯥꯏꯔꯗꯤ ꯁꯨꯝ ꯀꯃꯥꯏꯅ ꯇꯧꯋꯤ ꯃꯌꯥꯝꯗꯨꯁꯨ ꯃꯦꯃꯣꯔꯤꯅꯤ ꯍꯥꯏꯕ ꯋꯥꯗꯁꯨ ꯍꯧꯖꯤꯛ ꯍꯧꯖꯤꯛ ꯈꯜꯂꯕꯗꯤ
ꯍꯧꯖꯤꯛ ꯑꯗꯨ ꯃꯇꯝꯗꯨꯅ ꯌꯥꯝ ꯅꯨꯡꯉꯥꯏꯌꯦ ꯍꯧꯖꯤꯛꯇꯒꯤꯗꯤ ꯎ
ꯒ꯭ꯌꯥꯟ ꯇꯪ ꯇꯥꯖꯔꯝꯃꯗꯤꯦ ꯀꯔꯤ ꯈꯔ
ꯑꯁ ꯇꯥꯅꯤꯡꯗꯦꯗꯤ ꯂꯣꯏꯁꯒꯤꯁꯦ ꯐꯩꯈꯂꯦ ꯎꯝ
ꯔꯤꯒꯦꯜ ꯗꯤ ꯔꯤꯒꯦꯜ
ꯑꯗꯤ ꯂꯩꯦꯒ ꯄꯥꯕꯗ ꯑꯩꯗꯤ ꯑꯩ ꯃꯅꯨꯡꯗ ꯄꯥꯖꯍꯧꯔꯣꯏ ꯃꯄꯥꯟ ꯊꯣꯛꯎꯔꯣꯏꯒꯦ ꯏꯁꯥ ꯅꯨꯡꯉꯥꯏꯇ꯭ꯔꯦꯒ ꯍꯥꯏꯔ ꯂꯩꯍꯧꯔꯅꯤ
ꯑꯩꯈꯣꯏꯗꯤ ꯄꯥꯕ ꯐꯪꯉꯛꯇꯦ ꯀꯥꯏ ꯑꯩ ꯁꯥ ꯁꯟ ꯃꯌꯥꯝ ꯂꯩꯃꯤꯟꯅꯅꯤ ꯏꯃꯥꯟꯅꯕꯅꯤ ꯀꯥꯏꯅ ꯅꯨꯡꯗꯥꯡꯗ ꯈꯔ ꯗꯥꯏꯅꯤꯡꯗꯩ ꯆꯥꯈ꯭ꯔꯕ꯭ꯔꯥ ꯆꯥꯅꯤꯤ
ꯋꯥꯔꯤ ꯈꯤꯇꯪ ꯁꯥꯟꯅꯕꯒ ꯂꯥꯛꯑꯅꯤ ꯌꯥꯗꯦꯕ ꯑꯗꯨ ꯑꯣꯏꯇꯥꯔꯁꯨ ꯑꯩꯈꯣꯏꯅ ꯇꯨꯃꯤꯟ ꯇꯨꯃꯤꯟꯅ ꯃꯤꯃꯤꯒꯁꯦ ꯆꯥꯏꯌꯦꯕ ꯃꯤꯃꯤꯁꯦ ꯐꯩꯖꯨꯞ ꯃꯅꯨꯡꯗ ꯊꯨꯒꯥꯏꯗꯣꯏꯅ ꯃꯈꯣꯟ ꯇꯥꯗꯅꯕ ꯊꯦꯡꯉꯀꯥꯟꯗ ꯃꯈꯣꯟ ꯀ ꯍꯧꯗꯛꯏꯦ
ꯍꯣꯏ ꯑꯗꯨꯕꯨꯗꯤ ꯅꯣꯏ ꯈꯤꯇ ꯄꯩꯁꯥ ꯊꯦꯜ ꯂꯩꯕꯅꯤꯅ ꯍꯥꯏꯗꯤ ꯎꯆꯦ ꯀꯆꯦ ꯐꯤꯂꯝ ꯑꯩꯈꯣꯏꯅ ꯐꯔꯤ ꯍꯥꯏꯕ ꯄ ꯐꯔꯤ
ꯅꯨꯡꯉꯥꯏꯕꯤꯖꯖꯅꯤꯈꯣ ꯑꯗꯨꯗ
ꯅꯪꯗꯤ ꯒꯦꯝ ꯁꯥꯟꯅꯕ꯭ꯔꯣ
ꯏꯂꯚꯦꯟꯗꯒꯨꯝꯕ ꯁꯥꯟꯅꯔꯝꯃꯦ ꯁꯥꯟꯅꯗ꯭ꯔꯦꯗ ꯃꯟꯗ ꯌꯥꯝ ꯍꯩꯇꯦꯗ ꯍꯩꯃꯟꯗꯕꯩ ꯈꯣꯟꯇꯤ ꯆꯥꯃꯟ ꯂꯣꯏ ꯇ ꯊꯣꯛꯈꯤꯕ
ꯁꯥꯟꯅꯕꯗꯤ ꯑꯗꯨꯝ ꯍꯩꯌꯦꯗꯕ ꯐꯖꯅ ꯊꯥꯅ ꯆ ꯂꯔꯤꯒ ꯂꯧꯔꯝꯃꯦ ꯊ ꯍꯥꯟꯅꯒꯤ ꯏꯁꯤꯡ ꯍꯥꯟꯅꯗꯤ ꯁꯨꯝ ꯌꯥꯝ ꯂꯨꯕ ꯃꯇꯝꯗ ꯌꯧꯔꯝꯃꯦ ꯑꯗ ꯑꯗꯨ ꯑꯩ ꯑꯗꯨ ꯇꯣꯛꯈꯈꯤꯕꯅ ꯇꯣꯛꯈ꯭ꯔꯦ
ꯇ ꯑꯗꯨꯝ ꯕꯤꯠ ꯂꯩꯔꯛꯇꯦꯕ ꯍꯩꯇꯕꯒꯤꯀꯣ ꯑꯍꯩꯕ ꯑꯣꯏꯇꯥꯔꯗꯤ ꯍꯍꯩꯕ ꯏꯃꯥꯟꯅꯕ ꯀꯩꯒ ꯁꯥꯥꯟꯂꯝꯃꯤꯟꯅꯕꯅꯦꯕ ꯏꯃꯥꯟꯅꯕ ꯁꯞꯄꯣꯔꯠ ꯅꯨꯡꯉꯥꯏꯌꯦ ꯑꯗꯨꯇꯥꯔꯁꯨ ꯍꯥꯏꯩꯔꯛꯇꯕ ꯀꯥꯟꯗ ꯌꯥꯝ ꯄ꯭ꯔꯥꯅ ꯁꯥꯏꯌꯦꯕ ꯇꯣꯞ
ꯑ ꯃ
ꯕꯣꯜ ꯌꯦꯡꯗꯦꯗ ꯉꯔꯥꯡ ꯊꯋꯥꯏ ꯆꯥꯈ꯭ꯔꯦ ꯑꯩꯕꯣꯜꯗꯤ ꯁꯨꯡ ꯌꯦꯡ ꯌꯦꯡꯗꯦ ꯑ
ꯃꯣꯗꯤ ꯌꯦꯡ
ꯉꯔꯥꯡꯁꯦ ꯊꯃꯣꯏꯁꯦ ꯀꯥꯏꯔꯦ ꯌꯦꯡꯗꯦꯗ ꯋꯥꯔꯤ ꯑꯣꯏꯅ ꯇꯥꯏꯌꯦ ꯀꯅꯥꯅ ꯉꯝꯈ꯭ꯔꯦ ꯀꯥꯏꯅ ꯅꯣꯡꯉꯥꯜꯂꯒ
ꯐꯖꯤ
ꯑꯗꯨꯕꯨ ꯁꯞꯄꯣꯔꯠ ꯇꯧꯕ ꯃꯥꯜꯂꯦ ꯍꯧꯕꯗꯨꯗꯗꯤ ꯊꯃꯣꯏꯁꯦ ꯀꯥꯏꯔꯦ
ꯉꯁꯤꯗꯤ ꯀꯩꯅꯣ ꯂꯩꯌꯦꯦ ꯔꯣꯅꯥꯜꯗꯣꯒꯤ ꯀꯩꯅꯣꯒ ꯏꯁꯄꯦꯟꯒ
ꯑꯦꯗꯤ ꯌꯦ ꯏꯆ ꯃꯣꯏ ꯑꯩꯗꯤ ꯀꯩꯁꯨ ꯌꯥꯝ ꯄꯥꯝꯗꯦ ꯃꯥꯗꯣ
ꯍꯣꯏ ꯑꯗꯨꯗꯤ ꯄꯥꯝꯗꯨꯒ ꯍꯣꯏ